ꯍꯧꯒꯠꯂꯕ꯭ꯔꯣ
ꯇꯥꯕ꯭ꯔꯣ
ꯍꯧꯒꯠꯂꯕ꯭ꯔꯥ
ꯏꯁ ꯍꯧꯒꯠꯄꯣꯏ ꯍꯧꯒꯠꯄ ꯀꯨꯏꯔꯦꯍꯦ ꯍꯧꯒꯠ ꯍꯧꯒꯠꯂꯒ ꯋꯥꯛꯀꯤꯡ ꯑꯃꯨꯛ ꯆꯠꯂꯦ ꯑꯌꯨꯛ ꯁꯥꯖꯦꯟ ꯆꯠꯂꯦ ꯑꯃꯨꯛ ꯍꯜꯂꯛꯑꯦ ꯅꯪꯗꯤ
ꯑꯩꯈꯣꯏꯗꯤ ꯄꯤꯔꯤꯠ ꯑꯃꯁꯨ ꯂꯣꯏꯔꯦ ꯄꯤꯔꯤꯠ ꯑꯃꯥ ꯆꯪꯗꯧ ꯉꯥꯏꯔꯤ
ꯀ꯭ꯂꯥꯁꯂꯣ ꯍꯥꯥ ꯍꯜꯂꯣ
ꯍꯣꯏ ꯇꯥꯗ꯭ꯔꯣ
ꯀ꯭ꯌꯥꯃꯨꯛ ꯇꯥꯔꯕ꯭ꯔ ꯑꯗꯨꯗꯤ ꯇꯥꯏ ꯈꯨꯝꯗꯦ ꯈꯨꯝꯗꯦ ꯀꯗꯧꯔ ꯂꯩꯒꯦ ꯅꯥ ꯍꯧꯖꯤ ꯈꯨꯝꯗꯦ
ꯍꯧꯖꯤꯛ ꯄꯤꯔꯤꯠ ꯑꯃ ꯂꯣꯏꯔꯒ ꯍꯧꯖꯤꯛ ꯄꯤꯔꯤꯠ ꯑꯃ ꯆꯪꯗꯧꯔꯦ
ꯑꯥ ꯑꯥ ꯏꯁ ꯉꯜꯂꯦꯍꯦ ꯅꯣꯏꯁꯨ
ꯊꯦꯡꯉꯦ ꯀꯩꯅꯣ
ꯏꯁ ꯉꯜꯂꯦꯍꯦ ꯍꯧꯖꯤꯛ ꯄꯨꯡ ꯇꯪ ꯑꯣꯏꯔꯤꯌꯦ ꯀꯥꯏꯗ ꯄꯨꯡ ꯀꯌꯥꯗ ꯂꯣꯏꯁꯟꯗꯣꯏꯕ ꯅꯣꯏꯗꯤ
ꯄꯨꯡ ꯇꯔꯥꯗ
ꯑꯣ ꯄꯨꯡ ꯇꯔꯥ ꯂꯣꯏꯁꯜꯂꯗꯤ ꯌꯨꯝꯗ ꯆꯠꯂꯅꯤꯅꯦ ꯌꯨꯝꯗ ꯐ꯭ꯔꯤ ꯂꯩꯔꯅꯤꯅꯦ ꯑꯗꯨꯗꯤ ꯎꯝ ꯆꯥꯄꯣꯠ ꯂꯩꯕꯤꯌꯣ ꯅꯪ ꯁꯦꯂꯔꯤ ꯐꯪꯀꯥꯟꯗ ꯑꯁꯦꯡꯕꯅꯦ
ꯎꯝ
ꯑꯍꯥꯎ ꯑꯍꯥꯎꯕ ꯃꯣꯃꯣꯒꯨꯝꯕ ꯆꯧꯆꯧꯒꯨꯝꯕ ꯂꯩꯕꯤꯌꯨꯀꯣ
ꯎꯝ
ꯎꯝ ꯗꯤ ꯐꯖꯅ ꯍꯥꯏꯗꯦ ꯏꯁ ꯎꯝ ꯎꯝ
ꯑꯣ ꯍꯥꯕ
ꯅꯪ ꯆꯩ ꯄꯥꯝꯃꯦ
ꯂꯩꯕꯤꯒꯦ ꯂꯩꯕꯤꯒꯦ
ꯂꯩꯕꯤꯒꯦ ꯂꯩꯕꯤꯒꯦ ꯍꯥꯏꯔ ꯃꯇꯥꯝ ꯌꯧꯔꯀꯥꯟꯗ ꯂꯩꯕꯤꯗ꯭ꯔꯗꯤ ꯀꯣꯠ ꯑꯃꯨꯛ ꯇꯧꯔꯁꯨ ꯄꯥꯈꯠꯇꯧ ꯃꯥꯟꯗꯦꯅꯦ
ꯂꯩꯕꯤꯒꯦ ꯂꯩꯕꯤꯒꯦ ꯐꯪꯗ ꯐꯪꯈꯤꯒꯦ
ꯎꯝ ꯐꯪꯗ ꯐꯪꯉꯅꯤ ꯐꯪꯉꯅꯤꯅꯦ ꯁꯣꯏꯗꯅ
ꯂꯦꯝꯕ꯭ꯔ ꯌꯦꯡꯁꯤꯀꯣ
ꯂꯦꯝꯕꯅꯦ ꯂꯦꯝꯕꯅꯦ ꯅꯪ ꯅꯪ ꯁꯥꯇ꯭ꯔꯥꯗꯤ ꯀ꯭ꯌꯥꯃꯨꯛ ꯑꯣꯏꯕ꯭ꯔꯥ
ꯋꯥꯟ ꯇꯣꯏꯟꯇꯤ ꯐꯥꯏꯚ
ꯋꯥ ꯅꯊꯟꯗ ꯑꯣꯏꯕ ꯑꯗꯨꯗꯣ
ꯅꯠꯇꯦꯍꯦ
ꯃꯤ ꯀ꯭ꯌꯥꯃꯨꯛ
ꯃꯤ ꯐꯣꯔ ꯐꯥꯏꯚ ꯁꯤꯛꯁ ꯁꯚꯦꯟ ꯑꯩꯠ
ꯁꯇ꯭ꯔꯥ ꯀꯨꯟ ꯄꯨꯂꯞꯅ ꯁꯇ꯭ꯔꯥ ꯀꯨꯟ ꯃꯉꯥ ꯈꯛꯇꯥ
ꯋꯥꯟ ꯇꯣꯏꯟꯇꯤ ꯐꯥꯏꯚ
ꯋꯥ ꯌꯥꯃꯦꯀꯣ
ꯎꯝ
ꯑꯉꯥꯡ ꯃꯅꯞꯀ ꯐꯖꯟꯅ ꯇꯥꯔꯛꯄꯒ ꯂꯥꯛꯇ꯭ꯔꯣ
ꯂꯥꯛꯇꯦꯗ
ꯀ꯭ꯂꯥꯁ ꯇꯨꯗꯩ ꯀ꯭ꯂꯥꯁ ꯅꯥꯏꯟ ꯐꯥꯎꯕ ꯉꯥꯛꯇꯅꯦꯍꯦ ꯁ꯭ꯀꯨꯜ ꯅꯠꯇꯦ ꯀꯣꯆꯤꯡ ꯁꯦꯟꯇ꯭ꯔ
ꯂꯥꯛꯍꯜꯂꯣꯅꯥ ꯈꯔ ꯈꯔ
ꯀꯨꯜ ꯅꯠꯇꯦꯕ ꯀꯣꯆꯤꯡ ꯁꯦꯟꯇ꯭ꯔꯅꯦꯕ
ꯑꯗꯨꯗꯤ ꯅꯪꯗꯤ ꯀ꯭ꯂꯥꯁ ꯇꯨꯗꯒꯤ ꯀ꯭ꯂꯥꯁ ꯅꯥꯏꯟ ꯐꯥꯎ ꯍꯥꯏꯕ ꯅꯠꯇ꯭ꯔꯣ ꯇꯦꯟ ꯐꯥꯎ ꯅꯠꯇ꯭ꯔꯣ
ꯅꯥꯏꯟ ꯐꯥꯎꯕ
ꯅꯥꯏꯟ ꯐꯥꯎ ꯈꯛꯇꯪ
ꯎꯝ
ꯎꯝ ꯅꯪꯅ ꯀ꯭ꯂꯥꯁ ꯀꯌꯥ ꯐꯥꯎ ꯆꯪꯕ
ꯑꯈꯣꯏ ꯀ꯭ꯂꯥꯁ ꯀ꯭ꯂꯥꯁ ꯂꯩꯇꯦ ꯃꯤꯛꯁꯅꯦ ꯁꯦꯛꯁꯟ ꯈꯥꯗꯣꯛꯕ ꯎꯝ
ꯎꯝ ꯑꯗꯨ ꯅꯪꯗꯤ ꯀꯔꯤ ꯄꯦꯄ꯭ꯔ ꯂꯧꯕ
ꯏꯪꯂꯤꯁ
ꯏꯁ ꯅꯩꯌꯦꯍꯦ ꯑꯗꯨꯗꯤ
ꯅꯩꯗꯕꯅꯦ ꯑꯈꯣꯏꯁꯨ ꯇꯝꯃꯤꯕ ꯍꯥꯏꯕꯗꯨꯅꯦ
ꯍꯝ
ꯇꯝꯃꯤꯕ ꯍꯥꯏꯕꯗꯨꯅꯦꯕ ꯅꯩꯗꯦꯕ
ꯏꯁ ꯏꯪꯂꯤꯁꯇꯤ ꯐꯖꯟꯅ ꯍꯩꯔꯦꯍꯦ ꯅꯪꯗꯣ
ꯑꯩꯁꯨ ꯃꯣꯏꯗꯒꯤ ꯇꯝꯕ
ꯇꯝꯗꯦ ꯇꯝꯗꯦ ꯅꯪꯅ ꯇꯥꯛꯄꯤꯕ ꯉꯥꯛꯇꯅꯤ ꯅꯪꯅꯗꯤ ꯇꯝꯗꯦ ꯆꯨꯝꯗ꯭ꯔꯣ ꯑꯩꯅ ꯍꯥꯏꯕꯗꯣ
ꯑꯩꯁꯨ ꯃꯉꯣꯟꯗꯒꯤ ꯇꯝꯃꯦ
ꯍꯝ ꯅꯪ ꯅꯪ ꯉꯔꯥꯡ ꯉꯥꯅꯨ ꯊꯣꯡꯕ ꯆꯥꯕ꯭ꯔꯥ
ꯆꯥꯗꯦ ꯀꯔꯤ ꯉꯅꯨ ꯊꯣꯡꯕꯅꯣ ꯀꯥꯏꯗꯒꯤ ꯉꯅꯨꯅꯣ ꯀꯔꯤ ꯂꯩꯕꯩ ꯆꯥꯗꯣꯢꯕ
ꯏꯁ ꯉꯅꯨ ꯆꯥꯒꯗꯕꯅꯤꯅꯦ
ꯅꯪ ꯂꯩꯔ ꯄꯤꯔꯛꯑꯣꯅꯦ
ꯅꯍꯥꯟ ꯂꯩꯔꯒ ꯄꯤꯒꯦ ꯇꯧꯔ ꯅꯪ ꯆꯥꯗꯦ ꯍꯥꯏꯔꯒ
ꯎꯝ ꯃꯪꯗ ꯑꯣꯏꯔꯝꯒꯅꯤꯀꯣ
ꯏꯁ ꯑꯁꯦꯡꯕꯗ ꯑꯩꯅ ꯂꯩꯔꯒ ꯄꯤꯔꯒꯦ ꯇꯧꯔꯒ ꯅꯪ ꯏꯁ ꯄꯤꯗ꯭ꯔꯁꯨ ꯄꯤꯗ꯭ꯔꯁꯨ ꯌꯥꯔꯅꯤ ꯑꯩ ꯍꯌꯦꯡ ꯍꯥꯡꯆꯤꯠ ꯌꯨꯝ ꯆꯠꯂꯒꯦ ꯅꯪ ꯍꯥꯏꯔꯒ ꯂꯩ ꯑꯗꯨꯗꯤ ꯄꯤꯗ꯭ꯔꯦ
ꯍꯣꯢꯌꯦ ꯃꯪꯗ ꯃꯥꯥꯜꯂꯦ
ꯐꯣꯟ ꯑꯃꯨꯛꯀ ꯇꯧꯔꯛꯎꯀꯣ ꯍꯥꯏꯔꯒ ꯍꯣꯏ ꯇꯧꯔꯛꯀꯦ ꯍꯥꯏꯔ ꯑꯩꯅ ꯐꯣꯟ ꯇꯧꯔꯁꯨ ꯄꯥꯢꯈꯠꯇ꯭ꯔꯦ ꯅꯪꯁꯨ ꯇꯧꯔꯛꯇ꯭ꯔꯦ ꯑꯗꯨꯗꯤ ꯎꯄꯥꯏ ꯂꯩꯇ꯭ꯔꯦ ꯑꯩ ꯑꯣꯏꯅ ꯊꯣꯛꯑꯒ ꯆꯥꯔꯦ ꯑꯗꯨ ꯉꯅꯨꯗꯣ
ꯃꯪꯗ ꯃꯥꯜꯂꯤ ꯃꯪꯗ
ꯂꯣꯛ ꯈꯨꯕ꯭ꯔꯥ
ꯃꯪꯗ ꯃꯥꯜꯂꯦ ꯎꯗꯦꯗ ꯅꯪꯅ ꯍꯥꯏꯔꯤꯗꯣ ꯅꯪꯒꯤ ꯃꯪꯗ ꯎꯕꯒꯤ ꯑꯣꯏꯔꯝꯅꯤꯗ ꯅꯪ ꯅꯪꯒꯤ ꯃꯪꯗ ꯑꯗꯨꯃꯥꯢ ꯍꯥꯏꯕꯒꯤ ꯑꯣꯏꯔꯝꯅꯤ
ꯢꯁ ꯑꯁꯦꯡꯕꯒꯤꯅꯦ ꯑꯩꯅ ꯍꯥꯏꯔꯒ ꯅꯪꯅ ꯏꯁ ꯌꯨꯝꯗ ꯍꯥꯟꯅ ꯆꯠꯂꯨꯈꯤꯒꯦ ꯑꯗꯨ ꯍꯜꯂꯛꯑꯀꯥꯟꯗ ꯍꯜꯂꯛꯑꯀꯥꯟꯗ ꯑꯣꯏꯅ ꯂꯧꯔꯒꯦ ꯑꯗꯨꯝ ꯍꯥꯏꯔꯒ ꯅꯪ ꯅꯊꯟꯗ ꯂꯩꯕ ꯅꯠꯇ꯭ꯔꯣ ꯀꯅꯥ ꯀꯅꯥ ꯂꯩꯥꯕꯅꯣ ꯅꯪꯗꯤ ꯀꯅꯥ ꯀꯅꯥ ꯀꯅꯥ ꯂꯩꯕꯅꯣ ꯅꯪꯗꯤ
ꯀꯅꯥ ꯀꯅꯥ ꯂꯩꯕꯅꯣ ꯑꯩ ꯏꯊꯟ ꯅꯦ ꯑꯩꯁꯨ ꯉꯥꯏ ꯍꯥꯛꯇꯪ ꯂꯩꯔꯗꯤ ꯁꯤ ꯀ꯭ꯂꯥꯁ ꯆꯪꯉꯗꯣꯏꯅꯦ
ꯀꯔꯤ ꯍꯥꯏꯕ
ꯉꯥꯍꯥꯛꯇꯪ ꯂꯩꯔꯗꯤ ꯀ꯭ꯂꯥꯁ ꯆꯪꯉꯅꯤꯕ
ꯑꯝ ꯀ꯭ꯂꯥꯁ ꯂꯣꯏꯔꯅꯤ ꯌꯨꯝ ꯌꯧꯔꯅꯤ ꯅꯪꯅ ꯆꯥꯛ ꯌꯦꯟꯁꯥꯡ ꯑꯃꯨꯛ ꯊꯣꯡꯉꯅꯤꯀꯣ ꯀꯅꯥꯅ ꯊꯣꯡꯗꯣꯏꯕ
ꯏꯃꯥꯅ ꯊꯣꯡꯗ꯭ꯔꯗꯤ ꯀꯥꯅꯅ ꯊꯣꯡꯗꯣꯏꯅꯣ
ꯅꯪ ꯍꯦꯔꯣꯅꯥ
ꯏꯃꯥꯅ ꯊꯣꯡꯗ꯭ꯔꯗꯤ ꯀꯅꯥꯅ ꯊꯣꯡꯗꯣꯢꯅꯣ
ꯏꯁ ꯏꯃꯥꯅ ꯊꯧꯗ꯭ꯔꯗꯤ ꯀꯥꯢ ꯇꯨꯠ ꯏꯁ ꯅꯣꯢ ꯀꯣꯆꯤꯡ ꯁꯦꯟꯇꯥꯔꯗꯣ ꯑꯁ ꯅꯩꯍꯦ ꯑꯁ ꯃꯤ ꯆꯥꯝꯃꯒ ꯀꯨꯟꯃꯨꯛ ꯑꯣꯏꯔꯝꯃꯗꯤ ꯏꯁ ꯇꯤꯡ ꯇꯤꯡ
ꯉꯔꯥꯡ ꯅꯨꯡꯗꯥꯡ ꯕꯣꯜ ꯌꯦꯡꯕ꯭ꯔꯣ
ꯑꯝ
ꯕꯣꯜ ꯌꯦꯡꯕ꯭ꯔꯥꯕ
ꯕꯣꯜ ꯌꯥꯡꯗꯦ ꯑꯁ ꯑꯗꯒꯤ ꯂꯧ ꯃꯇꯝꯅꯤꯅ ꯂꯧ ꯆꯠꯄꯗꯣ ꯋꯥꯏꯑꯦ ꯎꯄꯥꯏ ꯂꯩꯇꯦ ꯑꯈꯣꯏꯗꯤ ꯋꯥꯃꯟꯕꯒꯤ ꯇꯨꯝꯈ꯭ꯔꯦ ꯑꯁ ꯉꯔꯥꯡꯗꯩ ꯌꯥꯝ ꯋꯥꯏꯌꯦ ꯄꯨꯡ ꯇꯔꯦꯠ ꯃꯈꯥꯏ ꯅꯤꯄꯥꯟ ꯑꯣꯏꯔꯝꯃꯅꯤ ꯑꯗꯨꯗꯤ ꯇꯨꯝꯃꯦ ꯑꯃꯨꯛ ꯃꯌꯥꯝ ꯂꯥꯛꯑꯦ ꯑꯃꯨꯛ ꯍ ꯗꯤꯁꯇꯥꯔꯞ ꯇꯧꯔꯦ ꯑꯁ ꯑꯃꯨꯛ ꯇꯨꯝꯃꯦ ꯑꯃꯨꯛ ꯀꯩꯅꯣꯗ ꯆꯠ ꯑꯩꯈꯣꯏꯗ ꯉꯔꯥꯡꯗ ꯀꯩꯅꯣ ꯆꯠꯄ ꯑꯗꯒꯤ ꯑꯁ ꯄꯨꯡ ꯃꯔꯤ ꯃꯈꯥꯏ ꯃꯉꯥ ꯇꯥꯔꯝꯗꯥꯏꯗ ꯃꯣꯏ ꯌꯨꯝ ꯌꯧꯕ꯭ꯔꯥ ꯑꯦ ꯑꯗꯨ ꯌꯧꯔꯛꯑꯒ ꯑꯁ ꯑꯃꯨꯛ ꯇꯨꯝꯃꯦ ꯑꯁ ꯑꯃꯨꯛ ꯇꯔꯦꯠ ꯃꯈꯥꯏ ꯑꯗꯨꯋꯥꯏꯗ ꯍꯧꯒꯠꯂꯦ ꯑꯃꯨꯛꯀ ꯑꯁꯁ ꯇꯧꯕ ꯆꯠꯂꯦ ꯑꯁ ꯍꯧꯖꯤꯛ ꯆꯥꯛ ꯆꯥꯔꯅꯤ ꯂꯧ ꯑꯃꯨꯛ ꯆꯜꯂꯅꯤ
ꯂꯧ ꯂꯤꯡꯕꯔꯣ
ꯂꯤꯡꯗꯦ ꯑꯩꯈꯣꯏꯗꯤ ꯄꯝꯐꯦꯟ ꯉꯥꯇꯪ ꯍꯨꯜ ꯍꯨꯜꯂꯦ ꯂꯧ ꯂꯤꯡꯕꯗꯣ ꯋꯥꯏꯑꯦ ꯂꯧ ꯂꯤꯡꯅꯕ ꯃꯤꯁꯨ ꯂꯩꯇꯦ ꯃꯇꯝꯁꯨ ꯆꯪꯉꯦ ꯄꯩꯁꯥꯁꯨ ꯗꯕꯜ ꯆꯪꯉꯦ ꯂꯧꯂꯤꯡꯕꯗꯨ
ꯏꯁꯤꯡ ꯂꯩꯕ꯭ꯔꯥ
ꯏꯁꯤꯡ ꯂꯩꯌꯦ ꯎꯝ ꯂꯧ ꯄꯦꯡꯕ ꯃꯇꯝꯗꯗꯤ ꯅꯨꯡꯉꯥꯏꯔꯦ ꯂꯧ ꯂꯤꯡꯕꯗꯨꯅ ꯅꯥꯄꯤ ꯍꯧꯗ꯭ꯔꯦ ꯄꯝꯐꯦꯟ ꯍꯨꯟꯕꯗꯨꯅ ꯅꯨꯡꯉꯥꯏꯌꯦ ꯍꯨꯜꯂꯅꯤ ꯂꯣꯏꯁꯤꯜꯂꯅꯤ ꯂꯧ ꯂꯤꯡꯕ ꯍꯩꯕ꯭ꯔꯥ ꯅꯪ ꯍꯩꯔꯝꯗꯧ ꯃꯥꯟꯗꯦꯕꯨ
ꯑꯩꯈꯣꯏꯁꯨ ꯂꯧ ꯀꯨꯝꯃꯛꯏꯅꯤꯅꯦ
ꯏꯁ ꯂꯧ ꯀꯨꯝꯃꯛꯏꯅꯤ ꯀꯥ ꯂꯧ ꯂꯤꯡꯕꯗꯤ ꯍꯩ ꯂꯧ ꯂꯤꯡꯕꯗꯤ ꯍꯩꯕ꯭ꯔꯥ
ꯅꯣꯡ ꯅꯣꯡꯃꯗ ꯔꯨꯖꯥ ꯇꯥꯟ ꯇꯥꯜꯂꯒ ꯆꯠꯄ ꯃꯤꯅꯦ ꯑꯩꯈꯣꯏꯁꯦ ꯐꯝꯃꯒ ꯅꯨꯡꯉꯥꯏꯅ ꯂꯩꯒꯗꯧꯕ ꯃꯤꯗꯣ ꯅꯠꯇꯦ
ꯎꯝ ꯄꯥꯏꯗꯦ
ꯐꯧ ꯈꯥꯎꯕ ꯂꯧ ꯂꯤꯡꯕ ꯂꯧ ꯄꯦꯡꯕ ꯍꯥꯏꯕꯖꯦ ꯆꯠ ꯆꯠꯂꯤꯅꯦ
ꯏꯁ ꯆꯠꯅꯤꯡꯉꯦ ꯑꯗꯨꯗꯤ ꯑꯩꯈꯣꯏꯔꯣꯝꯗ ꯑꯩꯈꯣꯏꯗ ꯂꯥꯛꯑꯣ ꯀꯣ ꯑꯩ ꯂꯧꯕ ꯂꯥꯛꯀꯦ ꯀꯣ ꯌꯥꯔꯣꯏꯗ꯭ꯔꯣ ꯏꯁ ꯀꯩꯗꯧꯕꯒꯤ
ꯇꯜꯂꯦ
ꯏꯁ ꯇꯟꯒꯅꯨ ꯑꯩꯈꯣꯏꯔꯣꯝꯗꯅ ꯐꯕꯅꯦ ꯂꯧ ꯂꯤꯡ ꯑꯩꯈꯣꯏꯔꯣꯝꯗ ꯂꯧꯂꯤꯡꯕ ꯂꯥꯛꯑꯣ
ꯅꯣꯡꯃꯗ ꯔꯣꯖꯥ ꯀꯌꯥ ꯁꯥ
ꯍꯥꯥ
ꯅꯣꯡꯃꯗ ꯔꯣꯖꯥ ꯀꯌꯥ ꯁꯥꯗꯨꯏꯅꯣꯕ
ꯅꯣꯡꯃꯗ ꯆꯥꯝꯃꯉꯥ
ꯀꯔꯤ
ꯆꯥꯝꯃꯉꯥ
ꯑꯗꯨꯛ ꯂꯥꯞꯅꯁꯨ ꯆꯠꯂꯒ ꯆꯧꯉꯥ ꯆꯧꯉꯥ ꯁꯥꯗꯣꯕ
ꯆꯥꯝꯃꯉꯥ ꯍꯥꯏꯔꯒ
ꯑꯗꯨꯨꯕꯨ ꯍꯥꯕ ꯑꯗꯨꯨ ꯂꯥꯞꯅꯁꯨ ꯆꯠꯂꯒ ꯆꯧꯉꯥ ꯆꯧꯉꯥ ꯁꯥꯗꯣꯏꯔꯕ
ꯂꯥꯞꯇꯦꯍꯦ ꯅꯣꯏꯔꯣꯝꯗ ꯀꯌꯥ ꯁꯥꯕ꯭ꯔ ꯑꯗꯨꯗꯤ
ꯑꯈꯣꯏꯗꯤ ꯅꯛꯄꯅꯤ ꯂꯧꯗꯨꯒ ꯃꯐꯝꯗꯨꯒ ꯅꯛꯄꯅꯤ ꯆꯧꯉꯥ ꯆꯧꯉꯥ ꯁꯥꯏꯌꯦ ꯑꯁꯤꯗꯒꯤ ꯑꯈꯣꯏ ꯑꯈꯣꯏ ꯃꯅꯥꯛꯇꯒꯤ ꯅꯪ ꯅꯣꯏ ꯅꯅꯥꯛ ꯆꯠꯄꯗꯤ ꯕꯔꯥ ꯄꯥꯎꯅ ꯑꯗꯨꯗ ꯀꯅꯥ ꯂꯨꯄꯥ ꯆꯝꯉꯥꯗ ꯂꯥꯛꯇꯣꯏꯅꯣ ꯏꯕꯨꯡꯉꯣ ꯃꯤ ꯐꯪꯖꯔꯣꯏꯌꯦ
ꯑꯗꯨꯗꯤ ꯑꯁ ꯍꯥꯏꯕ ꯑꯅꯛꯄ ꯑꯗꯥꯏꯗ ꯊꯤꯈ꯭ꯔꯒꯦ ꯗꯨꯗꯤ
ꯎꯝ ꯇꯥꯜꯗ ꯂꯥꯛꯄ ꯌꯥꯕꯅꯤꯅ ꯆꯝꯉꯥ ꯆꯝꯉꯥꯒꯤ
ꯑꯗꯩ ꯑꯩꯅ ꯂꯧꯕ ꯂꯥꯛꯀꯦ ꯍꯥꯏꯕ ꯅꯠꯇ꯭ꯔꯣ
ꯃꯤ ꯐꯪꯗꯂꯩ
ꯑꯍꯦ ꯍꯦ ꯆꯠꯄꯁꯨ ꯍꯩꯇ꯭ꯔꯒ ꯇꯨꯠ ꯅꯣꯏ ꯁꯡꯉꯝ ꯑꯃꯗ ꯃꯤ ꯀꯌꯥꯅ ꯂꯤꯡꯕ꯭ꯔꯥ ꯅꯣꯏꯗꯤ
ꯎꯝ
ꯁꯡꯉꯝ ꯑꯃꯗ ꯃꯤ ꯀꯌꯥꯅ ꯂꯤꯡꯕ꯭ꯔ ꯅꯣꯏꯗꯤ
ꯑꯗꯨꯃꯥꯏꯅ ꯒ꯭ꯔꯨꯞ ꯒ꯭ꯔꯨꯞ ꯂꯧꯕ ꯌꯥꯗꯕꯅꯤꯅ ꯈꯪꯗꯦꯗꯥ ꯑꯈꯣꯏꯗꯤ ꯃꯤꯅ ꯅꯦꯛꯂ ꯄꯨꯔꯛꯑꯅꯤ ꯄꯤꯋꯣꯅꯦ ꯑꯩ ꯀꯩꯅꯣ ꯐꯧ ꯈꯥꯏꯕ ꯃꯇꯝꯗꯗꯤ ꯁꯡꯉꯝ ꯑꯃꯗ ꯃꯤ ꯇꯔꯦꯠ ꯅꯤꯄꯥꯥꯜꯅ ꯁꯨꯅꯩ
ꯅꯪ ꯂꯧ ꯂꯤꯡꯕꯗꯣ ꯀꯟ ꯀꯟꯕ꯭ꯔ ꯍꯥꯏꯕ꯭ꯔ
ꯂꯧ ꯂꯤꯡꯕꯗꯤ ꯑꯩ ꯈꯪꯗꯦꯕ ꯖꯒꯥꯗꯣ ꯑꯗꯨꯃꯥꯏꯅ ꯁꯡꯉꯝ ꯁꯡꯉꯝ ꯂꯧ ꯆꯠꯄ ꯅꯠꯇꯕꯅꯤꯅꯀꯣ
ꯎꯝ ꯑꯩꯈꯣꯏꯔꯣꯝꯗꯗꯤ ꯂꯧ ꯂꯤꯡꯗꯕ ꯀꯨꯏꯔꯦ ꯆꯍꯤ ꯇꯔꯥ ꯇꯔꯥꯃꯉꯥꯃꯨꯛ ꯁꯨꯔꯝꯃꯅꯤ
ꯑꯗꯨꯕꯨ ꯂꯧ ꯂꯤꯡꯕ ꯍꯥꯏꯕꯖꯤ ꯒ꯭ꯔꯨꯞꯇ ꯂꯤꯡꯕꯅ
ꯎꯝ
ꯀꯩꯅꯣ ꯈꯨꯠ ꯃꯥꯟꯅꯗ꯭ꯔꯗꯤ ꯋꯥꯕꯅꯤꯗ
ꯇꯔꯥꯃꯉꯥ ꯍꯦꯜꯂꯛꯑꯦ ꯈꯣꯏ ꯂꯧ ꯂꯤꯡꯉꯛꯇꯕ ꯆꯍꯤ ꯇꯔꯥꯃꯉꯥ ꯍꯦꯜꯂꯦ ꯂꯦ ꯀꯨꯏꯔꯦ ꯄꯝꯐꯦꯟ ꯉꯥꯛꯇꯪ ꯇꯧꯔ ꯂꯩꯔꯦ ꯑꯩꯈꯣꯏꯔꯣꯝꯗ ꯂꯧ ꯂꯤꯡꯕꯅ ꯋꯥꯏꯑꯦ ꯃꯇꯝꯁꯨ ꯆꯪꯉꯦ ꯂꯧ ꯄꯦꯡꯅꯤꯉꯥꯏꯗꯤ ꯈꯔꯗꯤ ꯅꯨꯡꯉꯥꯏꯌꯦ
ꯎꯝ ꯗꯨ ꯅꯨꯉꯥꯏꯗꯨꯅ ꯂꯧꯔꯤ ꯗꯨꯅꯗꯤ ꯅꯥꯄꯤ ꯑꯈꯣꯏꯅ ꯐꯧ ꯄꯦꯡꯉꯁꯨ ꯅꯨꯡꯉꯥꯏꯌꯦ ꯑꯗꯨꯅ ꯄꯥꯡꯐꯦꯟ ꯄꯥꯝꯐꯦꯟ ꯍꯨꯟꯕ ꯍꯥꯏꯕꯁꯤꯗꯤ ꯑꯃꯨꯛ ꯆꯤꯠ ꯑꯃꯨꯛ ꯐꯧꯗꯣꯃꯨꯛ ꯁꯇꯣꯛꯀꯅꯤ ꯇꯨꯃꯤꯟ
ꯑꯦ ꯊꯣꯛꯇꯦ ꯂꯧ ꯂꯤꯡꯕ ꯁꯔꯨꯛꯄꯨꯗꯤ ꯄꯥꯝꯐꯦꯟꯅ ꯊꯣꯛꯑꯦ ꯑꯈꯣꯏꯔꯣꯝ